ꯅꯨꯃꯤꯗꯥꯡ ꯊꯦꯡꯉꯛꯄꯗꯅ ꯋꯥꯔꯤ ꯁꯥꯟꯅꯕꯁꯦ ꯈꯔ ꯅꯨꯡꯉꯥꯏꯕ ꯃꯥꯜꯂꯤꯀꯣ ꯅꯦꯠꯋꯥꯛꯀꯨꯝꯕꯁꯦ ꯑꯗꯨꯝ ꯈꯔ ꯐꯖꯅ ꯀꯩꯅꯣ ꯇꯧꯋꯦꯕ꯫
ꯎꯝ꯫
ꯑꯁ ꯑꯗꯣ ꯑꯩꯈꯣꯏ ꯏꯆꯦ ꯑꯃꯒ ꯑꯩꯒ ꯋꯥꯔꯤ ꯁꯥꯟꯅꯕꯗꯨꯗꯤꯅꯦ ꯁꯨꯡ ꯌꯥ ꯌꯥꯗ꯭ꯔꯦ ꯃꯥꯏ ꯅꯦꯠꯋꯥꯛꯇꯨꯅꯅꯦ꯫ ꯅꯨꯡꯉꯥꯏꯇꯕꯒꯤ
ꯎꯝ
ꯑꯌꯨꯛ ꯅꯨꯡꯊꯤꯟꯜꯗ ꯑꯣꯏꯔꯁꯨ ꯅꯨꯃꯤꯗꯥꯡꯗ ꯑꯣꯏꯔꯁꯨ ꯑꯝꯇ ꯌꯥꯗꯦ ꯍꯥꯏꯕ ꯃꯥꯏꯗꯨꯗꯤ
ꯌꯥꯝ ꯅꯨꯡꯉꯥꯏꯇꯕ ꯑꯣꯏꯕꯩꯅꯦ
ꯎꯝ
ꯃꯐꯝ ꯑꯦꯔꯤꯌꯥꯗꯁꯨ ꯄꯨꯕꯅꯤꯅ
ꯍꯣꯏ ꯍꯣꯏ ꯀꯣꯛꯁꯦ ꯀꯩꯅꯣ ꯈꯪꯗꯦꯕ ꯍꯟꯗꯛꯁꯦ ꯐꯨꯔꯤ ꯌꯥꯝ ꯇꯧꯈꯠꯂꯛꯑꯦ ꯀꯣꯛꯇ ꯑꯃ ꯐꯨꯔꯤ ꯃꯆꯥ ꯃꯆꯥ ꯌꯥꯝ ꯂꯩꯕꯗꯣ ꯎꯔꯤꯡꯒꯤ ꯏꯁꯇꯥꯏꯜꯗ ꯅꯥꯕꯅꯦ ꯑꯗꯨꯏꯁꯨ ꯃꯄꯥꯒ ꯈꯪꯗꯕꯤ ꯑꯩꯈꯣꯏ ꯍꯥꯒꯠꯆꯕꯩ ꯀꯣꯛ ꯊꯦꯡꯉꯨ ꯀꯥꯟꯗꯅꯦ ꯀꯣꯛꯁꯦ ꯑꯩꯈꯣꯏ ꯋꯥꯡ ꯂꯥꯎꯔꯒ ꯅꯥꯈꯤꯕꯗꯨꯣꯅ ꯑꯩ ꯀꯣꯛꯁꯦ ꯉꯍꯥꯛꯇꯪ ꯊꯥꯡꯗꯅꯤꯡꯕ ꯑꯃ ꯌꯥꯎꯖꯅꯤ
ꯑꯩ ꯍꯧꯖꯤꯛ ꯆꯤꯛꯄꯅ ꯉꯥꯎ ꯅꯨꯃꯤꯠ ꯀ ꯄꯥꯟꯅꯤꯇ꯭ꯔꯕ ꯋꯥꯔꯤꯣꯏ ꯁꯥꯏꯁꯤ ꯃꯤ ꯑꯣꯏꯖꯅ ꯁꯥꯟꯅꯔꯝꯅꯤ
ꯇꯃ ꯇꯪꯃꯒ
ꯀꯩ ꯄꯁꯤꯡ ꯀꯩ ꯍꯥꯏꯅꯤ ꯄꯨꯔꯞ ꯑꯥ ꯀꯩ ꯂꯝꯍꯥꯡ ꯑꯝꯗ ꯍꯤꯞꯄ ꯇꯨꯝꯃꯒ ꯀꯅꯁꯤꯀꯥꯗꯤꯗ ꯀꯣꯋꯥ ꯑꯗꯨ ꯂꯩꯅꯤꯡꯉ‌ꯦ ꯍꯥꯏꯕ
ꯎꯝ ꯉꯁꯤ ꯁꯨꯔꯕ꯭ꯔꯣ ꯅꯪꯒꯤ
ꯑꯃ ꯋꯥꯠꯂꯤ
ꯎꯝ ꯑꯗꯨ ꯇꯧꯁꯤꯜꯂꫭꯑꯣꯕꯀꯣ
ꯎꯝ
ꯎꯝ ꯑꯗꯨ ꯊꯧꯁꯤꯜꯂꯛꯑꯣ ꯑꯩꯉꯣꯟꯗ ꯑꯩꯒꯤ ꯀꯩꯋꯥ ꯋꯥꯠꯂꯤ ꯑꯍꯨꯝ ꯋꯥꯠꯂꯤ ꯑꯩꯒꯤꯗꯤ ꯍꯌꯦꯡ ꯂꯣꯏꯁꯤꯜꯂꯁꯨ ꯌꯥꯏꯗ
ꯍꯣꯏ ꯑꯩ ꯇꯣꯏꯑꯁꯦ ꯑꯩꯣꯡ ꯇꯨꯝꯅꯤꯡꯉꯅꯣ
ꯎꯝ ꯑꯃ ꯏꯃꯥꯟꯅꯕꯤ ꯑꯃꯅ ꯇꯨꯝꯃꯝꯗ꯭ꯔꯕꯨꯗꯤ ꯃꯉꯣꯟꯗ ꯑꯗꯨꯝ ꯂꯣꯏꯁꯤꯜꯂꯨꯔꯒꯦ
ꯍꯣꯏ
ꯑꯩ ꯅꯪꯒ ꯅꯪꯗꯣ ꯐꯥꯔꯒ ꯑꯗꯨꯝ ꯊꯝꯕꯗ ꯑꯩꯁꯦ ꯄꯥꯞ ꯄꯨꯗꯧꯕ ꯃꯥꯟꯁꯤꯜꯂꯛꯑꯦꯕ ꯑꯁꯦꯡꯕꯩ ꯄꯥꯞ ꯄꯨꯗꯧꯕ ꯃꯥꯟꯁꯤꯜꯂꯛ ꯑꯦ
ꯁ ꯑꯁꯦꯡ ꯑꯣꯖꯥꯗꯒ ꯍꯥꯏꯗ꯭ꯔꯣ ꯅꯣꯏ ꯇꯥꯛꯄꯁꯤ ꯋꯥꯔꯤꯅꯤꯒ ꯍꯥꯏꯕꯗꯣ ꯍꯣꯏꯂꯗꯤ ꯑꯁ ꯀꯈꯤꯇ ꯋꯥꯏꯖꯗꯣꯏꯅꯣ ꯑꯁꯤ ꯑꯆꯧꯕ ꯇꯥꯛꯄꯗꯗꯤ ꯀꯩꯁꯨ ꯋꯥꯕ
ꯑꯁ ꯑꯆꯧꯕ ꯇꯥꯛꯄꯗꯗꯤ ꯋꯥꯄꯣꯠꯇ‌ꯦ ꯍꯥꯏꯗꯤꯀꯣ ꯍꯣꯏ ꯀꯣꯏꯁꯟꯒꯨꯝꯕ ꯌꯥꯝ ꯍꯪꯕ ꯈꯣꯠꯄ ꯌꯥꯝ ꯀꯩꯅꯣ ꯇꯧꯕ ꯁꯥꯇ꯭ꯔ ꯌꯥꯎꯔꯛꯑꯕꯨꯗꯤ ꯑꯣꯖꯥꯗꯣ ꯈꯤꯇꯪ ꯋꯥꯕꯩ ꯋꯥꯅꯦꯕ ꯍꯥꯏꯗꯤ ꯁꯨꯝ ꯄ꯭ꯔꯦꯛꯇꯤꯁꯀꯨꯝꯕ ꯇꯧꯍꯧꯗ꯭ꯔꯗꯤꯀꯣ ꯑꯣꯖꯥꯁꯨ ꯂꯥꯏ ꯋꯥꯔꯤꯅꯤꯗ ꯑꯗꯨꯝ ꯑꯗꯨꯝꯕꯗꯨꯒꯤ ꯈꯛꯇ ꯋꯥꯕꯅꯤꯗꯅ ꯑꯗꯨ ꯅꯠꯇꯕꯗꯗꯤ ꯀꯩꯁꯨꯝꯇ ꯍꯥꯏꯗꯤ ꯋꯥꯅꯉꯥꯏ ꯃꯆꯥꯛꯇꯣ ꯂꯩꯇꯦꯕ ꯑꯗꯨꯝ ꯇꯥꯛꯑꯒ ꯌꯥꯕꯅꯤꯅ ꯍꯥꯏꯗꯤ ꯑꯩꯅ ꯍꯥꯏꯔꯤ ꯄꯣꯠꯁꯦ ꯍꯥꯏꯔꯒ ꯉꯥꯡꯕꯗꯣ ꯈꯪꯉꯣꯏꯗꯕꯁꯦ ꯄꯥꯛ ꯌꯥꯎꯗꯦꯗꯅ
ꯌꯥꯎꯗꯦ ꯑꯉꯥꯡ ꯃꯆꯥꯗꯗꯤ ꯑꯪ ꯑꯅꯧꯕ ꯉꯥꯛꯇꯅꯤꯅꯅꯦ ꯈꯪꯅ ꯍꯣꯠꯅꯉꯥꯏ ꯍꫭꯠꯅꯀꯥꯟ ꯈꯣꯋꯥꯊꯤꯅ ꯋꯥꯏ
ꯑꯗꯩ ꯃꯣꯏꯗꯤ ꯑꯃꯨꯛ ꯍꯥꯏꯕꯁꯤꯁꯨ ꯈꯪꯉꯣꯏꯗ꯭ꯔꯤꯅꯤꯗꯣ ꯑꯗꯒꯤ ꯀꯥꯎ ꯀꯥꯎꯁꯨ ꯀꯥꯎꯗꯣꯏꯅꯤꯗꯣ ꯁꯤꯗꯤ ꯁꯨꯃꯥꯏꯅ ꯁꯤꯗꯅ ꯍꯥꯏꯗꯤꯀꯣ ꯑꯩꯅ ꯅꯍꯥꯟ ꯑꯉꯥꯡꯗꯣ ꯇꯥꯛꯄ ꯑꯗꯨꯀꯣ ꯃꯥ ꯑꯦꯒ ꯑꯦꯟꯒ ꯃꯦꯟꯕꯩꯗꯨꯅꯦꯕ
ꯑꫭ ꯑꫭ
ꯑꯗꯨꯗꯅꯦ ꯍꯥꯏꯗꯤ
ꯎꯝ
ꯃꯣꯏꯒꯤ ꯑꯗꯨꯒꯤ ꯃꯣꯏ ꯁ꯭ꯀꯨꯜꯗꯨꯒꯤ ꯑꯉꯥꯡ ꯃꯈꯩꯁꯤꯁꯨ ꯂꯣꯏꯅ ꯁꯣꯜꯂꯦꯕ ꯈꯔ ꯑꯇꯣꯞꯄ ꯁ꯭ꯀꯨꯜ ꯌ‌ꯦꯡꯅꯔꯨꯀꯥꯟꯗ ꯅꯪꯁꯨ ꯈꯪꯉꯝꯅꯤ
ꯎꯝ
ꯑꯗꯨꯅꯅꯦ ꯑꯩꯅ ꯕꯋꯦꯜꯅ ꯍꯧꯔꯗꯤ ꯑꯦꯟ ꯃꯦꯟꯒꯗꯧꯅꯤ ꯑꯦ ꯑꯦꯟ ꯑꯗꯨꯒ ꯀꯟꯁꯣꯅꯦꯟꯅ ꯍꯧꯔꯗꯤ ꯑꯦ ꯃ‌ꯦꯟꯗꯧꯅꯤ ꯍꯥꯏꯕꯁꯦ ꯑꯩ ꯂꯤꯁꯤꯡꯂꯛ ꯅꯦꯕ ꯍꯥꯏꯔꯤꯁꯦ ꯃꯥꯁꯦ ꯍꯩꯈ꯭ꯔꯅꯤꯗꯅ ꯑꯗꯨꯒ ꯑꯃꯨꯛ ꯍꯥꯏꯔꯛꯑꯣꯅ ꯃꯉꯣꯟꯗ ꯑꯃꯨꯛ ꯑꯩꯅ ꯍꯪꯕꯗꯣ ꯍꯥꯏꯗꯤ ꯕꯋ‌ꯦꯜꯅ ꯍꯧꯔꯝꯃꯗꯤ ꯀꯩꯃꯦꯟꯅꯦꯕ ꯍꯥꯏ ꯀꯟꯁꫭꯅꯦꯟ ꯍꯣꯔꯝꯃꯗꯤ ꯀꯩꯃꯦꯟꯅꯦꯕ ꯁꯨꯝ ꯍꯪꯕꯁꯦ
ꯎꯝ
ꯍꯥꯏ ꯀꯜꯁꯣꯅ‌ꯦꯟꯅ ꯍꯧꯔꯝꯕꯗꯤ ꯑꯦ ꯃꯦꯟꯅꯦ ꯁꯤꯗꯤ ꯑꯗꯨꯝ ꯈꯨꯝꯃꯛꯑꯦꯕꯀꯣ ꯆꯨꯝꯅ
ꯑꯥ
ꯕꯋ‌ꯦꯜꯅ ꯍꯧꯔꯗꯤ ꯀꯩ ꯃ‌ꯦꯟꯅꯤ ꯍꯥꯏꯕꯁ‌ꯦ
ꯎꯝ
ꯑꯦꯟ ꯃꯅꯤ ꯍꯥꯏꯕꯁꯤ
ꯎꯝ
ꯑꯗꯨꯝ ꯀꯥꯎꯕ ꯑꯗꯨꯝ ꯀꯥꯎꯕ ꯑꯦ ꯑꯦꯟ ꯑꯦꯟ ꯃꯦꯟꯗꯧꯅꯤꯀꯣ ꯑꯗꯨꯝ ꯂꯩꯗꯅ
ꯎꯝ
ꯃꯗꯨꯃꯥꯏꯅꯗ ꯈꯔ ꯇꯥꯅ ꯍꯣꯏ ꯑꯃꯨꯛꯇꯪ ꯍꯩꯒꯤꯈꯤꯕꯗꯩꯕꯨꯗꯤꯅꯦ ꯑꯗꯨꯝ ꯀꯧꯒꯟꯗꯦꯕꯀꯣ꯫ ꯑꯗꯨꯒ ꯍꯩꯇ꯭ꯔꯤꯉꯩꯒꯤ ꯃꯔꯛꯁꯦ ꯑꯣꯏꯔꯦ
ꯑꯩꯈꯣꯏꯁꯨ ꯍꯟꯗꯛ ꯑꯩꯩꯅ ꯑꯗꯨ ꯇꯥꯛꯀꯥꯟꯗꯗꯤ ꯑꯗꯨꯝ ꯂꯥꯏꯟ ꯇꯥꯈꯤꯕꯒꯤꯀꯣ
ꯍꯣꯏ ꯃꯣꯏ ꯍꯥꯟ ꯐꯖꯔꯦꯗꯅ ꯑꯥ ꯃꯉꯥꯅꯤ ꯍꯥꯏ ꯑꯗꯩ ꯀꯩꯀꯩꯅꯣ ꯍꯥꯏꯔꯦ ꯑꯗ ꯏ ꯑꯦ ꯑꯥꯏ ꯑꯣ ꯏꯨꯅꯤ ꯍꯥꯏꯔꯦ ꯑꯩꯅ ꯇꯥꯛꯏꯁꯦꯀꯣ ꯑꯗꯣ ꯑꯗꯨ ꯁꯨꯝ ꯑꯗꯨꯕꯨꯗꯤ ꯃꯥ ꯍꯥꯟꯅ ꯈꯪꯉꯝꯃꯦꯕ ꯃꯣꯏ ꯁ꯭ꯀꯨꯜꯗ ꯑꯍꯥꯟꯕꯩ ꯄꯩꯈꯥ ꯊꯥꯕꯗ ꯌꯥꯎꯈꯤꯕꯒꯤꯀꯣ ꯑꯩꯅ
ꯑꯍꯥꯟꯕ ꯈꯪꯗꯕ ꯑꯉꯥꯡꯗꯣ ꯑꯗꯨꯗꯗꯤ ꯀꯟꯁꯨꯅꯦꯟ ꯃꯁꯤꯡ ꯍꯥꯏꯖꯤꯟꯈ꯭ꯔꯗꯤ ꯃꯣꯏꯁꯦ ꯑꯅꯧꯕꯅꯤ ꯄꯔꯥ ꯑꯅꯧꯕꯅꯤ ꯈꯟꯈ꯭ꯔꯅꯤꯕ꯫
ꯎꯝ ꯑꯩꯗꯤ ꯈꯔ ꯍꯣꯏ ꯑꯩꯗꯤ ꯈꯔ ꯁꯣꯟꯕꯅꯤꯅꯦ ꯏꯕꯦꯝꯃ ꯀꯟꯁꯣꯅꯦꯟ ꯃꯁꯤꯡꯒ ꯍꯥꯏꯗꯦ ꯍꯥꯏꯗꯤ ꯕꯧꯋꯦꯜꯗꯣ ꯃꯁꯤꯡ ꯀꯩ ꯀꯩꯅꯣ ꯍꯥꯏ ꯃꯥꯅ ꯍꯥꯏꯔꯛꯑꯦꯀꯣ ꯑꯦ ꯌꯥꯏ ꯑꯣ ꯏꯨꯅꯦꯅ ꯑꯗꯨꯅ ꯑꯗꯨ ꯑꯣꯏ ꯇꯥꯔꯒꯗꯤ ꯑꯗꯨ ꯅꯠꯇꯕꯅ ꯍꯦꯛ ꯍꯧꯔꯝꯕ ꯑꯗꯨ ꯅꯠꯇꯕ ꯃꯈꯩꯁꯤꯅ ꯀꯟꯁꯣꯅꯤꯟ ꯀꯧꯏ ꯑꯗꯨ ꯀꯟꯁꯣ ꯑꯗꯨ ꯑꯗꯨ ꯇꯕꯁꯤꯅ ꯀꯟꯁꯣꯅꯦꯟ ꯀꯧꯏ ꯀꯟꯁꯣꯅꯦꯟ ꯍꯦꯛ ꯍꯧꯔꯝꯃꯒꯗꯤ ꯑꯗꯨꯃꯥꯏꯅ ꯇꯥꯛꯏꯅꯦꯕ꯫
ꯎꯝ ꯑꯩ ꯑꯗꯨꯃꯥꯏꯅ ꯑꯃꯨꯛ ꯇꯥꯛꯇ꯭ꯔꯕꯅꯦ ꯑꯩꯅ ꯇꯥꯛꯀꯥꯟꯗꯗꯤ꯫
ꯑꯉꯥꯡꯅꯤꯅ ꯃꯌꯥꯝ ꯍꯥꯏ ꯀꯥꯟꯗ ꯃꯌꯥꯝ ꯍꯥꯏ ꯀꯥꯟꯗꯅꯦ ꯉꯥꯎꯒꯤꯗꯨꯅꯦꯕ ꯈꯦꯠꯅꯩꯗꯅ ꯑꯉꯥꯡꯁꯦ ꯑꯗꯨꯅꯤ ꯅꯪꯅ ꯇꯥꯛꯏ ꯃꯈꯩꯗꯨꯒ ꯑꯩꯅ ꯇꯥꯛꯏꯁꯤꯁꯨ ꯈꯦꯠꯅꯕꯩꯅꯦꯕꯥ ꯑꯗꯨ ꯃꯑꯣꯡ ꯗꯨ꯫
ꯑꯁ ꯑꯗꯨꯗꯤ ꯌꯥꯝ ꯂꯥꯏꯟ ꯇꯥꯛꯈ꯭ꯔꯦꯕꯀꯣ ꯃꯣꯏ ꯈꯪꯕ ꯊꯨꯖꯤꯟꯒꯔꯦꯕ ꯀꯗꯥꯏ ꯗꯤꯁꯀ ꯗꯦꯠꯀ ꯇꯥꯛꯀꯥꯟꯗꯕ ꯃꯣꯏꯁꯦ ꯈꯪꯉꯦꯕꯀꯣ ꯑꯗꯨꯒ ꯗꯤꯁꯀ
ꯑꯝꯇ ꯌꯥꯎ ꯆꯠꯇ꯭ꯔꯤ ꯃꯣꯏ ꯀꯩꯅꯣꯁꯤꯗꯒ ꯍꯧꯖꯤꯛ ꯌꯥꯎꯔꯁꯨꯗ ꯇꯝꯃꯛ ꯏꯔꯣꯏ ꯋꯥꯠꯂꯤ ꯃꯣꯏ ꯂꯥꯏꯔꯤꯛ ꯃꯣꯏ ꯂꯥꯏꯔꯤꯛꯇꯣ ꯀꯔꯤ ꯂꯥꯏꯔꯤꯛꯅꯣ ꯈꯪꯗꯦ ꯍꯥꯏꯕ ꯇꯝꯃꯤꯗꯨ ꯌꯦꯛꯑ ꯈꯣꯠꯂꯒ ꯑꯁ ꯑꯩ ꯒ꯭ꯌꯥꯟ ꯃꯦꯟ ꯇꯥꯗꯦ꯫
ꯑꯗꯩ ꯍꯟꯗꯛ ꯑꯦꯛꯖꯥꯝꯗ ꯍꯪꯉꯛꯏꯁꯤꯅ ꯗꯤꯁ ꯗꯤꯁꯀ ꯗꯣꯁꯀ ꯃꯣꯏ ꯃꯔꯛ ꯄꯨꯁꯤꯟꯅꯔꯛꯄꯁꯦ ꯍꯪꯉꯦꯕ ꯑꯁꯤ ꯍꯥꯡꯉꯀꯥꯟꯗꯗꯤ ꯃꯣꯏꯁꯦ ꯀꯩꯅꯣ ꯑ ꯈꯔ ꯉꯥꯎꯔꯤꯕ ꯈꯪꯉꯕ ꯁꯤꯗꯅꯤ ꯈꯔ ꯁꯣꯟꯕ ꯑꯉꯥꯡꯃꯩꯗꯅ ꯄꯨꯔꯥ ꯇꯣꯔꯥ ꯇꯨꯔꯤꯁꯦ꯫
ꯎꯝ ꯔꯣꯜ ꯅꯝꯕꯔ ꯋꯥꯟ ꯇꯥꯕ ꯑꯉꯥꯡ ꯌꯥꯎꯕ꯭ꯔꯣ ꯅꯪꯒꯤꯗꯩ?
ꯋꯥ ꯋꯥꯟ ꯇꯥꯕ ꯌꯥꯎꯗꯦ ꯔꯦꯡ ꯇꯤ ꯆꯟꯕ ꯔꯦꯡ ꯔꯦꯡꯇꯤ ꯆꯟꯕꯗꯤ ꯌꯥꯎꯋꯦꯕ꯫
ꯀꯌꯥ ꯇꯥꯕ ꯌꯥꯎꯏ?
ꯎ ꯍꯟꯅ ꯀꯌꯥ ꯇꯥꯕ ꯌꯥꯎꯏꯗꯤ
ꯀꯩ ꯀꯌꯥ ꯇ ꯆꯟꯕꯅꯣ ꯈ꯭ꯋꯥꯏ ꯋꯥꯡꯕꯅꯣꯕ ꯍꯥꯏꯗꯤ ꯅꯪ ꯑꯉꯥꯡ ꯃꯈꯩꯗꯨꯗ? ꯀꯦꯖꯤ ꯇꯨꯒꯤꯗꯣ
ꯇꯦꯜꯂꯥ ꯑꯦꯂꯕꯦꯜꯂꯥ ꯑꯗꯨꯃꯥꯏ ꯂꯩꯒꯤꯒꯨꯝ ꯇꯧꯕꯅꯤ꯫
ꯑ
ꯑꯦ ꯍꯟꯗꯛ ꯃꯥꯛ ꯑꯃꯈꯛꯇ ꯋꯥꯠꯆꯗꯨꯅꯦ ꯑꯉꯥꯡ ꯑꯃꯁꯨ
ꯎꯝ
ꯑꯗꯨꯒꯅꯦ ꯑꯣꯖꯥꯅꯅꯦ ꯈꯪꯉꯕ ꯀꯣꯏꯁꯟꯗꯣ ꯃꯥ ꯆꯨꯝꯅ ꯏꯔꯝꯃꯕꯗꯣ ꯑꯗꯨꯒ ꯀꯩꯅꯣ ꯇꯧꯔꯤꯕ ꯑꯣꯖꯥꯅ ꯀꯣꯛ ꯀꯣꯛꯅ ꯀꯣꯛ ꯂꯣꯟꯁꯨꯝ ꯀꯣꯛ ꯁꯝ ꯃꯤꯠꯂꯣꯟ ꯁꯝ ꯃꯤꯠꯂꯣꯟ ꯁꯨꯝ ꯁꯝ ꯇꯧꯕꯗꯣ ꯀꯣꯛ ꯁꯝ ꯍꯥꯏ ꯑꯗꯣ ꯕꯂꯥꯅ ꯏꯕꯗꯣ ꯃꯥꯜꯂꯦ ꯏꯔꯝꯃꯝꯅꯦꯕ
ꯑꯥꯎ
ꯀꯩꯅꯣ ꯀꯩꯅꯣꯐꯣꯡ ꯉꯧ ꯉꯧꯕꯣꯡ ꯏꯔꯝꯃꯅꯦꯕꯀꯣ
ꯑꯥꯎ
ꯏꯔꯝꯃꯒ ꯂꯣꯏꯔꯝꯗꯥꯏꯗꯣ ꯏꯕꯧ ꯏꯌꯨ ꯍꯥꯏꯕꯅꯦꯕ ꯍꯟꯗꯛꯀꯤꯗꯣ
ꯎꯥ
ꯑ ꯑꯗꯨ ꯂꯣꯏꯗ꯭ꯔꯣꯕꯗ꯭ꯔꯣ ꯑꯗꯨꯗꯗꯤ ꯂꯣꯏꯗ꯭ꯔꯣ ꯀꯥꯟꯗ ꯑꯣꯖꯥꯗꯨꯅꯦ ꯍꯣꯏ ꯃꯥꯅꯦ ꯑꯪ ꯃꯥꯗꯣ ꯅꯥꯔꯨꯕꯒꯤ ꯀꯩꯅꯣꯗꯁꯨ ꯑꯣꯐꯤꯁꯇꯁꯨ ꯐꯝꯃ ꯊꯥꯍꯟꯕ ꯊꯥꯡ ꯀꯥꯟꯗ ꯀꯩꯅꯣ ꯃꯤ ꯃꯌꯥꯝ ꯑꯃꯗꯤ ꯐꯝꯗ꯭ꯔꯦꯗꯅ ꯑꯣꯐꯤꯁꯇ ꯑꯗꯨꯝ ꯍꯦꯛ ꯑꯦꯛꯖꯥꯝ ꯍꯦꯛ ꯍꯧꯗ꯭ꯔꯤ ꯃꯃꯥꯡꯗꯩ ꯅꯥꯈ꯭ꯔꯕꯅꯦꯕ ꯂꯩꯍꯧ ꯑꯃꯨꯛ ꯁꯥꯡꯛ ꯐꯔ ꯑꯃꯨꯛ ꯑꯣꯕ ꯑꯃ ꯇꯧꯕꯒꯤ ꯗ꯭ꯔꯤꯞ ꯌꯥꯔꯒ ꯊꯥꯕꯅꯦꯕ ꯖꯦꯡꯀꯣꯜ ꯊꯤꯜꯂꯒ ꯦ ꯍꯥꯏꯗꯤ ꯄꯦꯔꯦꯟꯁꯅꯁꯨ ꯃꯄꯥꯟꯗ ꯁꯪꯉꯒ ꯍꯥꯏꯗꯤ ꯑꯇꯣꯞꯄ ꯀꯩꯅꯣ ꯃꯣꯏ ꯁ꯭ꯀꯨꯜꯒꯤ ꯏꯃꯤꯗꯦꯇꯔ ꯇꯥꯃꯩꯗ ꯁꯪꯗꯕꯤꯗ ꯇꯣꯉꯥꯟ ꯏꯁꯇꯥꯞꯇꯩꯅ ꯁꯪꯉ ꯂꯩꯔꯕꯅꯤ ꯕ
ꯑꯥ
ꯑꯗꯨꯃꯥꯏꯅ ꯊꯥꯉꯗ ꯑꯣꯖꯥ ꯑꯃꯅ ꯃꯅꯤꯄꯨꯔꯤꯁꯦ ꯌꯥꯝ ꯄꯥꯕ ꯐꯦꯟ ꯊꯣꯛꯣꯛꯑꯝꯗꯧ ꯃꯥꯟꯗꯦꯕ
ꯑꯥ
ꯑꯗꯨꯗꯨꯅ ꯅꯪ ꯑꯩꯁꯦ ꯂꯥꯜꯂꯤ ꯑꯗꯨꯅ ꯀꯣꯛꯅ ꯀꯨꯔꯥꯞꯇꯨ ꯏꯗꯣꯏꯅꯤ ꯍꯥꯏꯌꯦꯅ ꯍꯥꯏꯔꯕ
ꯑꯣ ꯑꯉꯥꯡꯗꯣ ꯃꯣꯏꯅ ꯅꯝꯗ ꯂꯥꯜꯍꯜꯂꯦ
ꯍꯣꯏ ꯑꯗꯨꯅ ꯀꯣ ꯑꯗꯨꯕꯨ ꯑꯃ ꯄꯤꯔꯛꯄꯗꯨꯅ ꯃꯥꯛꯇꯗꯤ ꯌꯨꯉꯥ ꯌꯥꯝꯒꯗ꯭ꯔꯥ
ꯍꯣꯏ
ꯑꯖ ꯃꯥꯔ ꯇꯔꯦꯠ ꯋꯥꯂꯤꯦꯅꯤ ꯃꯥ ꯑꯃꯈꯛꯇ ꯋꯥꯠꯇꯣꯏꯕꯗꯣ
ꯑꯥ
ꯗ꯭ꯔꯣꯋꯤꯡꯁꯨ ꯑꯃ ꯅꯥꯟꯕꯅꯦꯕ ꯌꯦꯛꯄꯗ
ꯃꯈꯨꯠ ꯌꯥꯝ ꯅꯥꯟꯕ ꯍꯥꯏꯦ
ꯑꯥ ꯍꯣꯏ ꯑꯗꯨꯗꯩ ꯀꯔꯁꯤꯞꯇꯨꯁꯨ ꯀꯔꯁꯤꯞꯇ ꯈꯛꯇ ꯃꯥꯥꯡ ꯈꯛꯇꯪ ꯋꯥꯠꯇꯣꯏꯅꯦꯕ ꯀꯁꯤꯞꯇ ꯑꯗꯨꯁꯨ ꯀꯛꯐꯝ ꯊꯤꯕ ꯌꯥꯏ ꯀꯔꯤ ꯍꯥꯏꯅꯤ ꯐꯨꯜ ꯐꯪꯒꯅꯤ ꯍꯥꯏꯕ ꯐꯝꯊꯤꯕꯗꯣ ꯑꯗꯨꯃꯥꯏꯅ ꯇꯧꯕꯅꯦꯕ
ꯑꯩ ꯌꯥꯝ ꯁꯥꯎꯅꯤꯡꯉꯦ ꯑꯗꯨꯏ ꯍꯥꯏꯔꯗꯤ ꯃꯣꯏ ꯑꯣꯖꯥ ꯃꯈꯩꯁꯦ ꯑꯉꯥꯡꯗ ꯆꯦ ꯌꯦꯡꯕꯕꯨ ꯑꯥ ꯑꯩ ꯑꯁ ꯊꯥꯕꯩꯆꯦ ꯌꯦꯡꯕꯀꯣ ꯑꯗꯨꯃꯥꯏꯅ ꯌꯦꯡꯉꯝꯃ
ꯑꯕꯅꯤ ꯑꯗꯣ ꯑꯩꯉꯣꯟ ꯁꯥꯎꯅꯤꯡꯕ ꯑꯃ ꯁ꯭ꯀꯨꯜꯗꯁꯨꯅꯦ ꯇꯥ ꯁ꯭ꯀꯨꯜꯗ ꯑꯩꯅ ꯈꯣꯏ ꯁꯥꯎꯅꯤꯡꯕ ꯃꯣꯏ ꯃꯣꯏ ꯌꯥꯝ ꯆꯠꯅꯕꯤ ꯑꯃꯝꯇ ꯇꯧꯔꯤ ꯍꯥꯏꯕꯀꯣ
ꯑꯥ
ꯑꯦꯛꯁꯄ꯭ꯂꯦꯟꯖꯦꯟ ꯇꯧꯔꯔꯣꯏꯕ ꯋꯥꯔꯤꯁꯤꯅ
ꯑꯥ
ꯑꯩ ꯍꯥꯏꯅꯤ ꯇꯨꯦꯟ ꯇꯨꯍꯦꯟ ꯍꯥꯏꯁꯤ ꯁ꯭ꯀꯨꯜ ꯁ꯭ꯀꯨꯜ ꯇꯥꯔꯛꯄꯅ ꯍꯥꯏꯕ ꯃꯇꯝꯗ ꯁ꯭ꯀꯨꯜꯗ ꯇꯥꯔꯛꯑꯒ ꯐꯖꯅ ꯇꯥꯔꯛꯑꯒ ꯇ꯭ꯔꯦꯟ ꯆꯠꯂꯕꯇꯦꯕ
ꯍꯣꯏ ꯍꯣꯏ ꯍꯧꯖꯤꯛꯅꯅꯦ ꯁ꯭ꯀꯨꯜꯗ ꯐꯖꯅ ꯇꯥꯛꯇ꯭ꯔꯦ ꯇꯨꯏꯁꯟꯗ ꯇꯥꯛꯅꯕ ꯈꯥꯛꯑꯦ ꯑꯗꯨꯒꯥꯎ ꯁꯥꯇ꯭ꯔ ꯈꯣꯝꯃꯦ ꯇꯧꯔꯤꯁꯤ ꯃꯣꯏ ꯃꯣꯏ ꯁ꯭ꯀꯨꯜꯒꯤꯖꯥ ꯒ ꯇꯝꯗ꯭ꯔꯗꯤ ꯑꯗꯨꯗꯤ ꯑꯉꯥꯡꯗꯣ ꯑꯗꯨꯝ ꯁꯣꯟꯕ ꯍꯥꯏꯗꯣ ꯑꯣꯏꯔ
ꯊꯣꯟꯗꯣꯏꯅꯦ ꯑꯗꯩ ꯈꯥ ꯃꯣꯏ ꯑꯣꯖꯥꯅ ꯇꯥꯝꯃꯛꯇ꯭ꯔꯦꯅꯦ ꯀꯥꯔꯁꯤꯞꯒ ꯗꯔꯣꯌꯤꯡꯒ ꯌꯦꯛꯄꯁꯦ ꯇꯨꯄꯥꯠ ꯇꯨꯄꯥꯠ ꯀꯥꯛꯊꯠꯂꯒ ꯃꯣꯏ ꯑꯉꯥꯡꯗꯨꯅ ꯊꯤꯅ ꯌꯦꯛꯂꯛꯏꯗꯅ ꯑꯗ ꯈꯤꯇꯪꯒ ꯐꯖꯕꯗꯣ ꯑꯥ ꯀꯩ ꯅꯍꯥꯟꯁꯨ ꯗꯤꯛꯇꯦꯁꯟꯗ ꯇꯥꯛꯂꯛꯑꯦꯌꯦ
ꯑꯉꯥꯡ ꯂꯥꯂꯣꯟꯕꯁꯦ
ꯑꯥ ꯗꯤꯛꯗꯦꯁꯥꯟ ꯇꯥꯛꯂꯛꯄꯗꯣꯑꯗꯨꯁꯨ ꯋꯥꯠ ꯑꯔꯨ ꯑꯔꯨꯕ ꯌꯥꯝ ꯌꯥꯎꯔꯛꯑꯦꯕ ꯍꯥꯏꯕꯗꯨ ꯅꯨꯡꯉꯥꯏꯇꯕꯗꯣ ꯊ꯭ꯔꯨꯒ ꯇ꯭ꯔꯪꯒ ꯍꯥꯏꯕꯗ ꯍꯥꯏꯗꯣ ꯍꯥꯏꯕꯗ ꯍꯥꯏꯗꯤ ꯅꯨꯡꯉꯥꯏꯇꯕ ꯌꯥꯎꯕꯗꯣ
ꯑꯥꯎ
ꯑꯗꯨꯃꯥꯏꯅ ꯌꯥꯎꯔꯀꯥꯟꯗꯅꯦ ꯀꯩ ꯍꯥꯏꯅꯤ ꯃꯣꯏꯗꯣ ꯄꯥꯕꯁꯨ ꯀꯩꯝ ꯍꯩꯕꯣ ꯅꯠꯇꯦ ꯁꯝꯠ ꯁꯝꯁꯤꯠ ꯄꯥꯕꯗꯣ
ꯑ
ꯑꯔꯥꯏꯕꯗ ꯈꯛꯇ ꯍꯥꯏꯕꯩ ꯋꯥꯅꯦꯕ ꯑꯗꯨꯒꯕꯨ ꯅꯣꯡꯉꯥꯜꯂꯒ ꯑꯃꯨꯛ ꯇꯦꯁ ꯊꯥꯏꯌꯦꯌꯦ ꯏꯗꯅꯤ ꯍꯦꯜꯂꯤꯉ ꯑꯩꯅ ꯍꯥꯏꯕ ꯑꯗꯨꯗꯤ ꯅꯣꯏ ꯁꯤ ꯃꯐꯝꯗꯤ ꯐꯥꯍꯟꯈ꯭ꯔꯕꯅꯦꯕ ꯑꯩꯅ ꯑꯗꯨꯝ ꯍꯥꯏꯗꯤ ꯉꯁꯤ ꯇꯥꯛꯂꯛꯄꯗꯣ ꯑꯗꯨꯝ ꯉꯁꯤ ꯑꯗꯨꯝ ꯐꯥꯍꯟꯕꯅꯦꯕ ꯑꯅꯧꯕ ꯑꯣꯏꯔꯇꯥꯔꯗꯤ ꯑꯗꯨ ꯐꯥ ꯏ ꯀꯥꯟꯗ ꯍꯣꯏ ꯍꯦꯛ ꯐꯥꯕꯒ ꯏꯕꯗꯨꯗꯗꯤ ꯂꯥꯟꯗꯤ ꯂꯥꯟꯅꯦꯕ ꯄꯨꯂꯞ ꯂꯥꯟꯕꯗꯨꯗꯤ ꯑꯣꯏꯗ꯭ꯔꯦ ꯑꯃꯅꯤ ꯍꯥꯏꯗꯤ ꯑꯦꯁꯀꯨꯝꯕ ꯑꯦꯟꯒꯨꯝꯕ ꯋꯥꯠꯄꯗꯨꯗꯤ ꯑꯣꯏꯌꯦꯕ ꯗꯨ ꯑꯩꯅ ꯁꯤ ꯅꯣꯏ ꯇꯥꯜꯂꯛꯄ꯭ꯔꯥ ꯍꯥꯏꯔ ꯇꯥꯛꯂꯛꯇꯦꯌꯦ ꯀꯩ ꯋꯥꯈꯜꯅꯣ ꯍꯥꯏꯕ ꯑꯗꯨꯗꯤ
ꯑꯗꯨꯅꯤ
ꯄꯨꯔꯥ ꯖꯥꯠ ꯑꯃꯅꯤ ꯑꯗꯩ ꯋꯥꯔꯤꯁꯤꯁꯨ ꯐꯖꯅ ꯂꯤꯔꯣꯏꯕ ꯍꯥꯏꯗꯤ ꯂꯥꯏꯔꯤꯛꯇꯗꯨ ꯋꯥꯍꯩꯗꯨ ꯇꯦꯟ ꯇꯦꯟꯅꯗꯤ ꯍꯥꯞꯄꯦꯕ ꯇꯦꯟ ꯇꯦꯟꯅ ꯍꯥꯞꯄꯁꯨ ꯀꯣꯏꯁꯟ ꯑꯟꯁꯔ ꯈꯨꯝꯕꯗꯕꯨ ꯑꯣꯏꯔꯣ ꯑ ꯁꯨꯃꯥꯏ ꯃꯥꯏ ꯃꯃꯥꯟꯕꯗꯨ ꯃꯃꯤꯡ ꯀꯔꯤ ꯀꯧꯋꯦꯕ ꯃꯥꯗꯨ ꯀꯥꯏꯗ ꯂꯩꯌꯦꯕ ꯀꯥ ꯁꯨꯃꯥꯏꯅ ꯍꯥꯏꯔꯗꯤ ꯑꯣ ꯑꯉꯥꯡ ꯑꯣꯏꯔꯁꯨ ꯈꯪꯅꯤꯗꯅ ꯋꯥꯔꯤꯅ ꯀꯩꯝ ꯂꯤꯗꯕꯤꯗ ꯀꯣꯏꯁꯟ ꯑꯟꯁꯔ ꯖꯣꯞ ꯖꯣꯞ ꯄꯤ ꯄꯤꯁꯤꯜꯂꯛꯑꯅꯤ
ꯎꯝ
ꯑꯗꯨ ꯀꯃꯥꯏꯅ ꯈꯪꯗꯣꯏꯕ ꯁꯤꯁ ꯈꯪꯗꯦꯗ ꯖꯥꯠ ꯖꯥꯠꯅꯦꯗ ꯃꯣꯏꯅ ꯏꯔꯛꯄ ꯈꯨꯨꯏꯅ ꯈꯨꯊꯤ ꯑꯃ ꯈꯪꯉꯥꯕ ꯑꯉꯥꯡꯗꯒꯥꯟꯗꯤ ꯑꯁ ꯀꯛꯇꯪ ꯁꯣꯏꯕ ꯂꯥꯏꯟꯗꯨꯕꯨ ꯈꯤꯇꯪꯗꯪ ꯍꯥꯏꯗꯤ ꯍꯦꯟꯗꯣꯛꯇ꯭ꯔꯁꯨ
ꯑꯗꯩ ꯑꯉꯥꯡꯅꯤꯅꯅꯦ ꯈꯪꯕ꯭ꯔ ꯃꯣꯏꯅ ꯀꯔꯁꯤꯞ ꯏꯕꯗꯣ ꯑꯉꯥꯡꯅ ꯀꯔꯁꯤꯞ ꯏꯔꯛꯄ ꯃꯥꯏꯁꯦ ꯑꯉꯥꯡꯁꯨ ꯃꯌꯥꯝ ꯆꯦꯛꯁꯤꯟꯅ ꯆꯦꯛꯁꯤꯟ ꯆꯦꯛꯁꯤꯟꯅ ꯐꯖꯅ ꯏꯕ ꯑꯉꯥꯡꯁꯨ ꯂꯩꯀꯣ ꯂꯩꯇꯦ ꯍꯥꯏꯕ ꯅꯠꯇꯦ ꯑꯗꯨꯏꯁꯨ ꯑꯌꯥꯝꯕꯅ ꯑꯉꯥꯡ ꯏꯔꯛꯄꯅꯤꯅ ꯑꯦ ꯈꯤꯇꯪ ꯄꯦꯟꯁꯤꯜ ꯃꯆꯤꯟꯗꯨ ꯈꯤꯇꯪ ꯆꯥꯎꯕꯒꯤ ꯈꯤꯇꯪ ꯃꯈꯥ ꯁꯣꯛꯈꯤꯕ ꯌꯥꯎꯔꯝꯕ ꯌꯥꯏ ꯅꯠꯇ꯭ꯔꯥ ꯑꯗꯨ ꯈꯤꯇꯪ ꯑꯗꯨ ꯑꯗꯨꯕꯣꯡꯁꯦ ꯈꯪꯕ꯭ꯔꯥ ꯃꯥꯔ꯭ꯛ ꯑꯃꯥ ꯑꯅꯤꯒꯥꯡꯁꯦ ꯇꯕꯠ ꯇꯕꯠ ꯀꯛꯊꯠꯂꯦ ꯍꯥꯏꯕ
ꯑꯗꯨ ꯀꯛꯐꯝ ꯂꯩꯔꯛꯇꯕꯩꯅꯦꯕ ꯑꯇꯩ ꯃꯩ ꯁꯕꯖꯦꯛ ꯃꯩꯗꯤ ꯐꯨꯜ ꯐꯨꯜ ꯂꯣꯏ ꯐꯪꯉꯛꯑꯦ ꯑꯗꯨꯅꯅꯦ ꯀꯔꯁꯤꯞꯀ ꯗ꯭ꯔꯣꯋꯤꯡꯒꯗꯅꯦꯕ ꯗ꯭ꯔꯣꯋꯤꯡꯗꯨꯐꯥꯎꯅꯦ ꯀꯛꯐꯝ ꯂꯩꯇ꯭ꯔꯕꯗꯣ ꯑꯗꯨꯗ ꯊꯤꯔ ꯀꯛꯏꯅꯦ ꯍꯥꯏꯕ
ꯑꯗꯨꯅꯤ
ꯗ꯭ꯔꯣꯌꯤꯡꯗꯣ ꯑꯗꯨꯗꯀꯥꯡꯅꯦ ꯈꯪꯕ ꯑꯁ ꯁꯤ ꯌꯥꯗꯦꯒꯥꯡ ꯇꯧꯔꯒ
ꯑꯗꯨꯅꯅꯦ ꯃꯣꯏ ꯃꯣꯏ ꯅꯛꯅꯕ ꯏꯃꯨꯡꯒꯤꯅꯦ ꯃꯤ ꯑꯣꯏꯔꯝꯃꯣꯕ
ꯑꯗꯩ ꯃꯣꯏ ꯄꯣꯒ꯭ꯔꯦꯁ ꯔꯤꯄꯣꯠꯇꯣ ꯑꯩꯈꯣꯏꯅ ꯌꯦꯡꯕ ꯌꯥꯎꯋꯦꯕꯀꯣ
ꯑꯥꯎ
ꯑꯗꯨꯝ ꯌꯦꯡꯉꯦꯕ ꯃꯦꯗꯥꯝ ꯔꯟꯗꯣꯅꯤꯅ ꯀꯩꯅꯣ ꯇꯧꯕ ꯑꯣꯏꯕꯒꯤ
ꯑꯥ
ꯄꯣꯒ꯭ꯔꯦꯁꯤ ꯄꯨꯂꯞ ꯄꯣꯒ꯭ꯔꯦꯁ ꯔꯤꯄꯣꯠ ꯄꯨꯂꯞꯀ ꯌꯦꯡꯉꯀꯥꯟꯗ ꯃꯥꯀ ꯄꯤꯈꯠꯂꯛꯄꯗꯣ
ꯑ
ꯑꯗꯨꯅ ꯀꯩꯅꯣ ꯗ꯭ꯔꯣꯋꯤꯡꯒ ꯄꯨꯂꯞ ꯑꯉꯥꯡ ꯑꯉꯥꯡ ꯑꯃ ꯐꯥꯎꯕ ꯗ꯭ꯔꯣꯋꯤꯡꯒ ꯀꯔꯁꯤꯞ ꯀꯁꯤ ꯐꯨꯜ ꯐꯪꯕ ꯑꯃꯧ ꯍꯥꯏ ꯗ꯭ꯔꯣꯋꯤꯡ ꯐꯪꯉꯕ ꯀꯔꯁꯤꯞ ꯐꯪꯉꯝꯃꯣꯏꯕ ꯀꯔꯁꯤꯞ ꯐꯪꯉꯕ ꯗ꯭ꯔꯣꯉꯤꯡ ꯐꯪꯉꯝꯃꯣꯏꯕꯀꯣ
ꯑꯧ
ꯑꯗꯨꯃꯥꯏꯅ ꯁꯕꯖꯦꯛ ꯑꯇꯩ ꯃꯔꯤ ꯑꯅꯝꯕꯅ ꯐꯨꯜ ꯐꯨꯜ ꯂꯣꯏꯅ ꯐꯪꯅꯩꯌꯦꯕ ꯑꯗ ꯈꯤꯇꯪꯒ ꯋꯥꯠꯇꯣꯏꯁꯦ ꯀꯩꯅꯣ ꯃꯅꯤꯄꯨꯔꯤꯒꯨꯝꯕꯗ ꯑꯃꯒꯨꯝꯕ ꯋꯥꯠꯄ ꯁꯨꯃꯥꯏꯅ ꯅꯠꯇ꯭ꯔꯒ ꯋꯥꯠ ꯉꯥꯛꯇꯅꯦꯕ ꯑꯗꯨꯒ ꯑꯗꯨ ꯅꯠꯇꯅ ꯗ꯭ꯔꯣꯏꯤꯡ ꯀꯔꯁꯤꯞꯀꯗꯗꯤ ꯑꯇꯩꯃꯩꯗꯗꯤ ꯌꯥꯝ ꯁꯨꯛꯌꯦꯡ ꯌꯦꯡꯁꯤꯟꯗ꯭ꯔꯦꯕ ꯈꯪꯉꯕ ꯑꯗꯨꯒ ꯗ꯭ꯔꯣꯏꯡ ꯀꯥꯔꯁꯤꯞꯀꯗꯅꯤ ꯀꯏꯗ꯭ꯔꯤꯛ ꯀꯏꯗ꯭ꯔꯤꯛ ꯏꯟꯅꯗꯣꯏꯁꯤ ꯀꯩꯒꯨꯝꯕ ꯑꯉꯥꯡ ꯑꯉꯥꯡ ꯍꯟꯗꯛꯀꯤꯗ ꯑꯉꯥꯡ ꯑꯃꯔ ꯑꯅꯤꯔ ꯈꯛꯇ ꯑꯣꯏꯔꯝꯅꯦꯕ ꯗ꯭ꯔꯣꯌꯤꯡꯒ ꯀꯔꯁꯤꯞꯀ ꯐꯨꯜꯗ ꯐꯪꯕꯁꯦ ꯑꯇꯩ ꯃꯩꯗꯨꯁꯨ ꯆꯞ ꯃꯥꯟꯅꯅ ꯐꯖ ꯐꯖ ꯂꯣꯏ